ꯇꯥꯕ꯭ꯔꯣ ꯑ ꯇꯥꯗ꯭ꯔꯦ ꯖꯄꯥꯟ
ꯇꯥꯔꯕꯣ ꯑꯩꯕꯨꯗꯤ ꯇꯥꯏꯌꯦ ꯅꯪ ꯉꯥꯡꯕꯗꯣ
ꯑꯣ ꯍꯧꯖꯤꯛꯈꯛ ꯇꯥꯕ
ꯑꯣ ꯑꯩꯅ ꯁꯤ ꯄꯣꯏꯔꯩꯉꯥꯟꯕ ꯒ ꯀꯣꯜ ꯇꯧꯕ ꯁꯥꯟꯅꯕꯩꯅꯤ ꯄꯣꯏꯔꯩꯉꯥꯟꯕꯗꯣ ꯀꯛꯊꯛꯈ꯭ꯔꯦ ꯑꯗꯨꯒꯤꯅꯤ ꯇꯥꯔꯛꯏꯁꯦ
ꯁꯨꯃꯥꯏꯅ ꯇꯧꯗꯨꯅꯦ ꯍꯥꯏꯕ ꯐꯣꯟ
ꯃꯤꯅꯤꯠ ꯀꯌꯥꯅꯣ ꯋꯥꯔꯤ ꯁꯥꯟꯃꯗꯨꯏꯖꯦ ꯑꯣ
ꯑꯗꯨ ꯃꯁꯥ ꯃꯊꯟꯇ ꯀꯛꯆꯒꯤꯗꯣꯏꯅꯤ
ꯑꯥ
ꯁꯨꯃꯥꯏꯅ ꯁꯨꯝ ꯇꯧꯔꯒꯀꯣ
ꯃꯤꯅꯤꯠ ꯑꯩ ꯑꯩ ꯑ ꯉꯔꯥꯡ ꯃꯉꯥ ꯇꯧꯋꯦꯕ
ꯑ
ꯗꯣꯞꯁꯟꯗ ꯑꯅꯤꯝ ꯇꯧꯔꯦ ꯑꯍꯨꯝꯃ ꯇꯧꯔꯦ ꯁꯟꯗꯤꯞꯇ ꯑꯅꯤꯝ ꯇꯧꯔꯦ
ꯑꯥ
ꯑꯗꯨꯒ ꯅꯪꯉꯣꯟꯗ ꯑꯃꯒ
ꯑꯣꯁꯤꯒꯤ ꯇ ꯑ ꯀ ꯁꯤꯒꯤ ꯇꯥꯛꯁ ꯑꯃꯃꯝꯁꯤꯗ ꯀꯩꯅꯣ ꯀꯌꯥ ꯄꯩꯁꯥ ꯀꯌꯥ ꯀꯌꯥ ꯐꯪꯒꯦ
ꯆꯥꯝꯃ
ꯄꯆꯥꯝꯃ ꯃꯤꯅꯤꯠ ꯇꯔꯥꯏ ꯀꯣꯜꯁꯤꯗ
ꯎꯝ
ꯑꯣ ꯅꯪ ꯃꯥꯁꯇꯔ ꯂꯣꯏꯔ ꯀꯩꯀꯩ ꯇꯧꯒꯦ ꯈꯜꯂꯤꯕ
ꯅꯦꯠ ꯅꯦꯠ ꯊꯥꯒꯤꯗꯣꯏꯅꯤ
ꯑꯣ ꯅꯦꯠꯀ ꯇꯧꯔꯅꯨ ꯅꯦꯠꯀ ꯇꯧꯅ ꯋꯥꯛꯁꯣꯞ ꯑꯣꯏ ꯇꯧꯔꯖꯤꯗꯅ
ꯎꯝ
ꯋꯥꯛꯁꯣꯞ ꯑꯣꯏ ꯇꯝꯃꯒ ꯑꯩ ꯑꯩ ꯑꯩ ꯋꯥꯋꯔꯛꯁꯣꯞ ꯑꯃ ꯍꯥꯡꯉꯅꯤ ꯏꯝꯄ꯭ꯂꯣꯌꯤ ꯅꯪ ꯏꯝꯄ꯭ꯂꯣꯌꯤ ꯑꯣꯏꯅꯤꯡꯕ꯭ꯔꯣ
ꯑꯥ
ꯑꯩꯅꯄ꯭ꯂꯣꯌꯔ ꯏꯝꯄ꯭ꯂꯣꯌꯔ ꯑꯣꯏꯔꯒ
ꯍꯥꯏꯗꯤ ꯏꯝꯄ꯭ꯂꯣꯏꯃꯦꯟꯒꯤ ꯊꯕꯛꯁꯦ ꯀꯌꯥ ꯄꯥꯝꯃꯤ ꯔꯤꯁꯥꯔꯁꯣꯝ ꯇꯧꯋ ꯇꯧꯏ
ꯄꯁꯁꯇ ꯌꯥꯅꯤ ꯇꯌꯥꯔꯗ ꯇꯧ ꯀꯩꯅꯣꯗꯣ ꯃꯦꯀꯥꯅꯤꯛ ꯁꯣꯝ ꯀꯩ ꯍꯥꯏꯇꯥꯔꯦꯅꯦ ꯒꯥꯔꯤꯒꯤ ꯏꯟꯖꯤꯟ ꯂꯣꯡ ꯀꯩꯀꯥ ꯁꯣꯝꯗ ꯇꯧꯁꯨ ꯌꯥꯏꯒꯦꯔ
ꯀꯥꯟꯗ ꯇꯨꯂꯣ ꯆꯥꯕꯒ ꯄꯥꯝꯗꯦꯕ
ꯑ ꯇꯣꯂꯣꯞꯆꯥ ꯑꯩꯅ ꯇꯣꯂꯣꯞ ꯅꯪ ꯇꯣꯂꯣꯞꯆꯥ ꯄꯥꯝꯗꯨ ꯅꯪ ꯆꯤꯟꯖꯩ ꯁꯥꯔ ꯂꯣꯏꯒꯅꯣ
ꯎꯝ ꯌꯥꯏꯗ ꯑꯣꯏꯏ ꯀ ꯑꯩꯅ ꯄꯥꯝꯕꯅꯤꯅ ꯂꯨꯄꯥ ꯂꯥꯈ ꯅꯤꯐꯨ ꯑꯃ ꯌꯥꯡꯈꯩ ꯑꯃ ꯂꯧꯊꯔꯒ ꯏꯝ ꯁꯤꯟꯅꯕꯅꯦ
ꯑꯣ ꯆꯂꯣ ꯆꯂꯣ ꯑꯗꯨꯗꯤ
ꯑꯗꯨ ꯏ ꯇꯕ ꯇꯣ
ꯑ ꯆꯂꯣ ꯆꯂꯣ ꯑꯩꯉꯣꯟꯗ ꯍꯟꯅ ꯄꯪꯕ ꯑꯃꯃꯨꯛ ꯊꯤꯔꯨꯔꯣ
ꯍ ꯔꯦ
ꯌꯥꯗ ꯅꯨꯡꯁꯥꯗ ꯐꯦꯟ ꯊꯥꯔꯔꯕꯒꯨꯝ ꯃꯥ ꯁꯧꯋꯦ ꯍꯧꯖꯤꯛ ꯀꯌꯥ ꯇꯧꯔꯤꯁꯦ
ꯝ ꯁꯔꯝꯗ
ꯀꯔꯤꯍꯕ
ꯅ ꯅꯣꯏ ꯏꯗꯨꯛ ꯁꯥꯔꯝꯗꯣꯏꯅꯦꯕ
ꯁꯥꯏ ꯀꯦ ꯊꯥ ꯊꯥꯅꯖ ꯂꯣꯏꯁ
ꯁꯦꯅꯤꯡ ꯍꯥꯔꯕꯅꯤꯅ ꯁꯥꯕꯨꯗꯤ ꯈꯔ ꯐꯔꯦ
ꯑꯥ ꯇꯁ ꯅꯍꯥꯟꯗ ꯑꯁ ꯌꯦꯔꯨꯝ ꯀꯩꯅꯣ ꯇꯧꯔꯒ ꯌꯦꯔꯨꯝ ꯀꯩꯅꯣ ꯁꯦꯠ ꯑꯃ ꯂꯧꯕ ꯍꯥꯏꯇꯥꯔꯦ ꯑꯗ
ꯎꯝ
ꯇꯣꯏ ꯇꯁ ꯂ ꯀꯥꯞ ꯀꯥꯞ ꯌꯦꯡꯉ ꯁꯨꯝ ꯃꯔꯨ ꯑꯃ ꯌꯦꯡꯕ ꯍꯥꯏꯇꯥꯔꯗꯣ ꯁꯣꯏ ꯌꯨꯝꯗ ꯍꯦꯛ ꯌꯧꯛꯄ ꯑꯩꯅ ꯁꯣꯠꯜꯂꯤꯁꯤ ꯀꯩꯅꯣ ꯌꯦꯡ ꯀꯝ ꯑꯩ ꯀꯥꯏ ꯍꯥꯟꯟ ꯆꯪꯂꯦ ꯑꯦ ꯀꯩꯅꯣ ꯇꯧꯔꯨꯁꯤꯗ ꯀꯥꯞꯄ ꯀꯥꯞꯄ ꯌꯦꯡꯉꯩꯅꯤꯀꯣ
ꯑꯃ ꯈꯗꯔꯣ ꯔꯖ
ꯑꯥ ꯁꯨꯝ ꯅꯠꯇꯦ ꯑꯩꯅ ꯍꯣꯏ ꯀꯥꯞꯄ ꯀꯥꯞꯄ ꯌꯦꯡꯕ ꯍꯥꯏꯇꯥꯔꯦ ꯑꯗꯁꯨꯝ ꯐꯨꯜꯏꯒꯨꯝ ꯌꯣ ꯗꯨꯀꯥꯟꯗ ꯁꯟ ꯆꯪ ꯂꯩ ꯅꯨꯡꯁꯤꯗ꯭ꯔꯥ
ꯀꯕꯤꯞ ꯂꯩꯦꯇ
ꯇꯨ ꯐꯣꯔꯇꯤ ꯆꯅꯤꯒ ꯅꯤꯐꯨꯒꯤ
ꯑ ꯌꯥꯗ
ꯁꯤ ꯃꯣꯏ ꯑꯩꯈꯣꯏꯁꯤ ꯂꯝꯄꯥꯛꯀꯤ ꯑꯣꯄꯣꯖꯤꯠꯇ ꯍꯣꯜꯁꯦꯜꯒꯤ ꯗꯨꯀꯥꯟ ꯑꯃ ꯂꯩꯗꯣ ꯈꯪꯕ꯭ꯔꯥ
ꯌꯥꯝ ꯇꯥꯀꯤꯕ ꯆꯤꯇ
ꯑꯥ ꯑꯩꯈꯣꯏꯒꯤ ꯂꯝꯄꯥꯛꯇꯣ ꯑꯗꯨ ꯍꯦꯛ ꯑꯣꯄꯣꯖꯤꯠꯇ ꯑꯗꯨ ꯍꯣꯜꯁꯦꯜ ꯗꯨꯀꯥꯟ ꯑꯃ ꯂꯩꯌꯦꯕ ꯑꯗꯨꯗ ꯀꯩꯅꯣꯒꯤ ꯀꯌꯥ ꯂꯣꯏ ꯐꯪꯉꯦ ꯍꯣꯜꯁꯦꯜ ꯃꯃꯜꯗ ꯂꯣꯏ ꯐꯪꯉꯦ
ꯀꯗꯤꯅ ꯀꯃꯤ ꯆ ꯍꯗ
ꯅꯠꯇꯦꯍꯦ ꯑꯩꯈꯣꯏ ꯂꯝꯄꯥꯛ ꯈꯪꯒꯕꯣꯅ
ꯑ ꯏꯅꯤ ꯀꯂꯦꯖꯀꯤꯗ
ꯑꯁ ꯄꯨꯈ꯭ꯔꯤ ꯑꯆꯧꯕ ꯂꯩꯕ ꯑꯩꯈꯣꯏ ꯅꯍꯍꯣꯏ ꯏꯔꯨ ꯀꯩꯅꯣ ꯇꯧꯕ ꯑꯗꯣꯝꯒꯤ ꯍꯦꯛ ꯁꯣꯔꯣꯛꯀꯤ ꯀꯩꯅꯣꯗꯣ ꯍꯣꯜꯁꯦꯜ ꯗꯨꯀꯥꯟꯝ ꯂꯩꯕ ꯃꯉꯣꯟꯗ ꯊꯝꯃꯤꯁꯦ ꯄꯣꯠꯁꯦ ꯌꯥꯝꯃꯦ ꯂꯣꯏ ꯐꯪꯉꯦ ꯔꯤꯇꯦꯂꯔ ꯗꯨꯀꯥꯟꯒꯤ ꯀꯩꯀꯥ ꯁꯥꯏꯒꯤ ꯐꯝꯕ ꯈꯣꯠꯄ ꯃꯌꯥꯝꯁꯨ ꯃꯉꯣꯟꯗ ꯂꯣꯏ ꯂꯧꯋꯦꯕ ꯃꯥꯏ ꯕꯤꯖꯤꯅꯦꯁꯁꯦ ꯃꯑꯣꯥꯎ ꯑꯃ ꯇꯧꯈ꯭ꯔꯦ
ꯅꯣꯏꯗ ꯇꯨꯡꯀꯥꯟ ꯑꯣꯟꯊꯣꯛꯑꯁꯤꯔ ꯒꯣꯗꯥꯎ ꯅꯣꯏ ꯌꯨꯝꯗ
ꯑꯩꯈꯣꯏ ꯌꯨꯝꯁꯦ ꯅꯪꯒꯤ ꯑꯥꯏ ꯀ꯭ꯌꯨꯗꯨꯣ ꯈꯈꯤꯇꯪ ꯅꯦꯝ ꯃꯥꯊ
ꯎꯝ
ꯍꯨ ꯌꯨꯝꯁꯤꯕꯨꯒꯣꯗꯥꯟ ꯊꯣꯁꯤ ꯋꯥꯔꯤꯔꯒ
ꯑꯗꯨꯖꯅ ꯍꯩꯒꯠꯂꯒ ꯒꯣꯗꯥꯎꯟꯗꯨ ꯑꯗꯨꯅ ꯐꯔꯛ ꯇꯥꯔꯗꯤ ꯆꯪꯐꯝꯁꯦ ꯐꯔ ꯐꯔꯛꯇꯥꯗꯅ ꯐ꯭ꯂꯥꯏ ꯑꯣꯚꯔ ꯕ꯭ꯔꯤꯖ ꯑꯣꯏꯅ ꯁꯥꯔꯁꯨ
ꯌꯥꯏ ꯌꯥꯏ
ꯅꯣꯏ ꯊꯣꯡꯀꯥꯟꯗꯩꯅ ꯑꯩꯈꯣꯏ ꯕꯖꯥꯔ ꯐꯧꯀꯤ
ꯀꯩꯅꯣꯅꯦ ꯑꯃ ꯁꯤꯗꯩꯅ ꯁꯦꯡꯃꯥꯏꯕ ꯐꯥꯎꯗꯣꯛ ꯌꯥꯕ ꯄꯣꯔꯇꯦꯜ ꯑꯃ ꯁꯥꯕꯗꯤ ꯗꯣꯛꯇꯔꯁ ꯇꯦꯁꯀꯤ ꯇꯥꯏꯞꯇ ꯇꯧꯔꯕ꯭ꯔꯥ
ꯑꯣꯝ ꯇꯥꯇꯦ
ꯀꯩꯅꯣꯒꯤ ꯇꯥꯗ꯭ꯔꯕꯣ
ꯏꯇꯅꯤ ꯅꯅꯨꯡꯉꯥꯏꯇꯣ
ꯑꯁ ꯌꯥꯗꯦꯅꯦ ꯅꯣꯏꯗ ꯌꯥꯗꯦ ꯅꯪꯅ ꯂꯩ ꯂꯩꯣꯏ ꯃꯐꯝꯁꯦ ꯅꯣꯏ ꯌꯨꯝꯒꯗꯣ ꯏꯃ ꯑꯥ ꯇꯦꯟꯁꯦ ꯇꯦꯟ ꯑꯦꯝꯕꯤ ꯐꯥ ꯁꯤꯟꯅ ꯉꯝꯗꯦ ꯅꯣꯏ ꯊꯣꯛꯆꯣꯑꯝ ꯂꯩꯕꯀꯣ ꯅ ꯌꯛ ꯁꯪꯒꯤꯤꯗ ꯀꯒꯕꯈ ꯀꯔꯤ ꯂꯝꯅꯣꯗꯨꯕ
ꯎꯝ ꯣꯃꯦꯟꯅ ꯃꯥꯒꯤꯦ ꯃꯥꯒꯤ ꯑꯥꯏ ꯄꯤꯗ ꯑꯗꯨ ꯇꯔ ꯁꯤ
ꯀꯩꯅꯣꯅꯦ ꯑꯩ ꯍꯥꯏꯁꯦ ꯌꯨꯝꯗ ꯂꯩꯔꯒ ꯁꯨꯝꯅ ꯅꯣꯔꯃꯦꯜ ꯋꯥꯟ ꯖꯤ ꯕꯤ ꯁꯤꯅ ꯉꯝꯃꯦ ꯉꯝꯗꯦ ꯍꯥꯏꯕ ꯅꯠꯇꯕ ꯇꯦꯟ ꯖꯤꯕꯤ ꯁꯤꯅ ꯇꯦꯟ ꯑꯦꯝ ꯕꯤ ꯁꯤꯅ ꯉꯝꯃꯛꯇ꯭ꯔꯗꯤ ꯐꯔꯛ ꯇꯥꯗ꯭ꯔꯣ
ꯅꯪ ꯐꯖꯠꯁꯤꯅ ꯃꯣꯏꯗ
ꯁꯣꯝꯗꯨ ꯄꯤꯔꯛꯑꯅꯤꯍ ꯍꯧꯖꯤꯛꯇꯤ ꯈꯔ ꯅꯨꯡꯉꯥꯏꯄꯣ ꯃ ꯊ ꯊꯥꯏꯅꯦ ꯋꯥ ꯋꯥꯔꯤꯅꯦ ꯌꯥ
ꯑꯗꯨ
ꯑꯩꯅꯔꯦꯅꯤ ꯐꯥꯔ ꯄꯔꯉꯝ ꯇꯣꯡ ꯋꯥꯔꯤꯦ
ꯋꯥꯏ ꯐꯥꯏ ꯄꯨꯁꯜꯂꯛꯑꯦꯌꯦ꯫
ꯅꯣꯏ ꯌꯨꯝꯗꯥ꯫
ꯎꯝ꯫
ꯍꯥ ꯄꯥꯍꯥꯏꯖꯤꯟꯅꯒꯨꯝꯁꯤꯗ ꯋꯥꯏ ꯐꯥꯏ ꯄꯨꯁꯤꯜꯂꯤꯒꯥꯏ꯫
ꫭꯑ ꯑꯗꯨ ꯍꯥꯏꯖꯤꯟꯅ ꯀꯩ ꯀꯥꯟꯅꯒꯦ꯫
ꯑ ꯄꯪꯍꯥꯏ ꯍꯥꯏꯖꯟꯅꯒꯨꯝꯁꯤꯗ ꯔꯤꯆꯥꯔꯖ ꯑꯃ ꯍꯥꯞꯄꯗ ꯀꯩꯅꯣ ꯇꯧꯔꯤꯕ ꯃꯤꯅ ꯏꯁ ꯋꯥꯏ ꯐꯥꯏ ꯄꯨꯁꯤꯜꯂꯤꯒ ꯀꯔꯤ ꯆꯥꯟꯅꯔꯤꯒꯦ ꯍꯥꯏꯃꯤ꯫
ꯋꯥꯏ ꯐꯥꯏ ꯇꯧꯗ ꯂꯩ꯫ ꯀꯥꯏꯗꯣ ꯅꯍꯥꯟꯅ ꯋꯥ ꯋꯥ ꯂꯥꯎꯔꯅ ꯕꯣꯟ ꯅꯨꯡ ꯇꯧꯅ ꯇꯧꯍꯧꯔꯤꯅꯤ꯫
ꯑ ꯁꯃꯥꯟꯗꯨ ꯍꯣꯏ ꯄꯨꯁꯜꯍꯧꯋꯤ ꯌꯥꯏ ꯏꯁ ꯅꯨꯏ ꯋꯥꯏꯐꯥꯏ ꯄꯨꯁꯜꯂꯤ ꯀꯔꯤ ꯆꯥꯅꯔꯤꯒꯦ ꯍꯥꯏꯕ ꯫
ꯑꯁ ꯃꯣꯏꯗꯤ ꯑꯩ ꯃꯣꯏꯗꯧꯅꯕꯨ ꯇꯧꯔꯗꯤ ꯇꯔꯥꯃꯨꯛ ꯄꯨꯁꯜ ꯀꯥ ꯁꯤꯡꯗ ꯊꯦꯠꯂꯅꯤ꯫
ꯑꯥ ꯅꯣꯏ ꯅꯣꯏ ꯅꯣꯏ ꯌꯨꯝꯗ ꯋꯥꯏꯐꯥꯏ ꯄꯨꯁꯟꯕꯒꯤ ꯄ꯭ꯔꯣꯄꫭꯁꯠꯁꯤ ꯀꯩꯅꯣ ꯑꯝꯇꯪ ꯍꯥꯏꯌꯨꯅꯦ꯫
ꯇꯤꯚꯤ ꯌꯦꯡꯅꯕ꯫
ꯎꯝ꯫ ꯕꯥꯏꯅꯣꯏ꯫ ꯖꯤꯑꯣ ꯀꯩꯅꯣ ꯏꯁꯃꯥꯔꯠ ꯇꯤꯚꯤ ꯂꯩꯕ꯭ꯔ ꯅꯣꯏꯒꯤ ꯃꯅꯤꯡ ꯆꯥꯎ ꯇꯨꯝꯊꯣꯛꯄꯤꯗꯨꯗ ꯀꯩꯅꯣ ꯋꯥꯏ ꯐꯥꯏ ꯁꯝꯗꯣꯏꯔꯕ꯫ ꯍꯕꯥꯏ ꯅꯣꯏ ꯃꯅꯤꯡ ꯇꯨꯡꯊꯣꯛꯄꯤ ꯇꯤꯚꯤꯗꯨꯗ ꯋꯥꯏ ꯐꯥꯏ ꯁꯝꯗꯣꯏꯔꯕ꯫
ꯅꯠꯇꯦꯍꯦ ꯏꯇꯩꯃ ꯄꯨꯔꯛꯏ ꯅꯥꯕ꯫
ꯑꯣ ꯁꯣꯔꯤ ꯁꯣꯔꯤ꯫
ꯑꯞꯒ꯭ꯔꯦꯠ ꯇꯧꯔꯦ ꯑꯞꯒ꯭ꯔꯦꯠ꯫
ꯑꯣ꯫ ꯕꯣꯟ ꯀ ꯅꯣꯏꯗꯤ ꯃꯤ ꯐꯥꯟ ꯌꯦꯡꯉꯝꯑꯅꯤ ꯑꯗꯨꯗꯤ꯫
ꯌꯦꯡ ꯁꯨꯃꯥꯡꯗ ꯀꯥꯞꯄꯦ ꯍꯥꯏꯝꯅꯦ ꯑꯩꯈꯣꯏꯒꯤ꯫
ꯎꯝ ꯑꯩ ꯄ꯭ꯔꯣꯖꯦꯛꯇ ꯑꯝꯇ ꯂꯩꯔꯨꯒꯦ ꯇꯧꯕꯅꯦ꯫ ꯑꯗ ꯂꯩ
ꯀꯩ ꯀꯥꯟꯗ ꯐꯣꯟꯗꯨ ꯌꯦꯡꯉꯣ꯫
ꯂꯩꯇꯕ ꯑꯃ ꯌꯥꯎꯗꯅ ꯑꯩ ꯄ꯭ꯔꯣꯖꯦꯛꯇꯔꯗ ꯂꯩ ꯀꯝꯃꯨꯅꯤꯇꯤ ꯍꯣꯜꯗ ꯀꯥꯞ ꯌꯥꯏ ꯑꯩꯈꯣꯢ꯫
ꯄ꯭ꯔꯣꯖꯦꯛꯇꯒ ꯀꯩ ꯀꯟꯅꯝ ꯅꯣ꯫
ꯑꯩ ꯂꯩꯒꯅꯤꯉꯣ ꯑꯩ ꯐꯧꯖꯤ ꯑꯣꯏꯔꯒ ꯂꯩꯅꯤꯉꯣ꯫ ꯑꯥꯁ
ꯇꯥꯕ꯭ꯔꯣ꯫
ꯇꯥꯥꯏ ꯇꯥꯏ ꯅꯪ ꯀꯩꯅꯣ
ꯇꯥꯒꯤꯗ꯭ꯔꯦ ꯑꯃꯨꯛ ꯫
ꯍꯣꯏ ꯁꯤ ꯄ꯭ꯔꯣꯕ꯭ꯂꯦꯝ ꯀꯔꯤ ꯅꯦꯠꯋꯥꯛ ꯄ꯭ꯔꯣꯕ꯭ꯂꯦꯝ ꯑꯣꯏꯗꯣꯏꯔ ꯁꯤꯖꯦ꯫
ꯑꯣ ꯋꯥꯔꯤ ꯁꯥꯟꯅꯩꯔꯣ꯫
ꯍꯥꯥ꯫ ꯍꯜꯂꯣ ꯁꯅꯝꯆꯥ꯫
ꯃꯤꯅꯤꯋꯥ ꯃꯤꯅꯤꯠ ꯑꯅꯤ ꯋꯥꯠꯂꯤ꯫
ꯍꯣꯏꯅꯦ ꯃꯤꯅꯤꯠ ꯑꯅꯤ ꯁꯤꯗ ꯊꯣꯏꯅ ꯉꯥꯏꯗꯤ ꯆꯠꯇꯕꯖꯥꯠꯅꯤꯗ ꯃꯇꯝꯁꯦ꯫
ꯍꯥ
ꯀꯣꯜ ꯄ꯭ꯔꯣꯒ꯭ꯔꯦꯁꯦꯁ ꯑꯩꯥꯏꯠ ꯊꯥꯔꯇꯤ ꯇꯨ ꯑꯣꯡꯂꯤ ꯋꯥꯟ ꯊꯥꯔꯇꯤ ꯈꯛ ꯉꯥꯏꯔꯦ ꯃꯇꯝꯁꯦ
ꯏ ꯇꯧꯔꯒ ꯁꯦꯟ ꯈꯔ ꯐꯪꯉꯤ ꯌꯥꯕ
ꯍꯣꯏꯅꯦ ꯂꯩꯇ ꯂꯥꯏꯔꯕ ꯅꯣꯏꯗꯤ ꯁꯨꯝꯕ ꯇꯧꯗꯅ ꯀꯩꯇꯧꯅꯤ
ꯑꯥ
ꯍꯇꯂꯥꯏ ꯅꯣꯡꯃꯒꯤ ꯆꯔꯥ ꯇꯥꯜꯂꯤꯕ ꯀꯛꯈ꯭ꯔꯕꯣ
ꯀꯑꯀꯇꯔꯤ
ꯑꯣ ꯀꯞꯁꯦ ꯐꯜꯇ꯭ꯔꯦ ꯂꯥꯏꯔꯕꯁꯨ ꯋꯥꯔꯝꯒꯅꯤ ꯏꯁꯥ ꯑꯩꯗꯤ ꯑꯝꯇꯪꯕꯨ ꯑꯦꯛꯁꯄꯤꯔꯤꯌꯦꯟꯁ ꯇꯧꯅꯤꯡꯉꯤ
ꯅꯪ ꯂꯥꯏꯔꯦ ꯑꯗꯨꯝ ꯂꯩ ꯑꯩꯈꯣꯏꯒꯤ ꯅꯪ ꯇ ꯑꯩꯁꯦ ꯂꯥꯛꯑꯔꯦꯁꯦ ꯀꯥꯎꯖꯔꯦꯗꯤ ꯅꯁꯥꯡ
ꯑꯩ ꯁꯨꯝ ꯅꯣꯏ ꯑꯩꯒꯤ ꯄꯨꯟꯁꯤꯁꯦ ꯅꯣꯡꯃꯇꯪ ꯑꯦꯛꯁꯄꯤꯔꯤꯌꯦꯟꯁ ꯇꯧꯅꯤꯡꯕ ꯍꯥꯏꯇꯥꯔꯦ ꯀꯃꯥꯏꯅ ꯇꯧꯒꯦꯒ ꯅꯣꯡꯗ ꯆꯔꯥ ꯑꯅꯤꯁꯨꯅ ꯆ ꯐꯪꯗꯕꯒꯤ ꯑꯦꯛꯁꯄꯤꯔꯤꯌꯦꯟꯁꯁꯦ ꯑꯝꯇꯛ ꯇꯧꯅꯤꯡꯕ ꯍꯥꯏꯇꯥꯔꯦ ꯑꯩ ꯆꯔꯥ ꯍꯦꯜꯂ ꯌꯦꯡꯁꯤꯔꯥ ꯈꯪꯗꯦ
ꯅꯪ ꯑꯩꯗ ꯇꯧꯗꯤ ꯋꯥꯅꯤꯍꯦ ꯅꯪ ꯏꯉꯣ ꯑꯣꯟꯅ ꯊꯣꯛꯁꯤ ꯌꯥꯗꯗꯅ
ꯑ ꯆꯣ ꯎ ꯍ
ꯑ ꯍ ꯣꯏ ꯇ ꯊꯗꯥꯒꯕꯤꯅꯤ ꯈ
ꯐꯣꯡꯌꯣꯛ ꯄꯥꯎ ꯐꯪꯂꯅꯈꯤꯗ꯭ꯔꯕ
ꯍꯥꯎꯅꯗ꯭ꯔꯦ ꯑꯃꯨꯛ
ꯀꯥꯏ ꯇꯧꯈꯒꯦꯕ
ꯍ ꯊ ꯂꯒ ꯇ
ꯅꯪꯅ ꯐꯥꯎꯇ꯭ꯔꯤꯕ꯭ꯔ ꯐꯥꯎꯇ꯭ꯔꯤꯔꯤꯕꯣ
ꯑꯅꯦ
ꯀꯩꯅꯣ ꯍꯥꯏꯁ ꯕꯥꯥꯔꯇꯤꯗ ꯀꯩꯅꯣꯒ ꯑꯩꯗꯤ ꯏꯁ ꯃꯥ ꯚꯥꯔꯇꯤꯗꯨ ꯃꯃꯥꯟꯅꯕꯤꯒ ꯑꯗꯨꯝ ꯃꯥꯂꯦ ꯑꯗꯨ ꯃꯥꯒꯤ ꯑꯍꯨꯝꯒꯤ ꯑꯣꯏ ꯕꯥꯔꯇꯤ ꯑꯣꯏ ꯂꯩꯕ ꯅꯪꯕꯨ ꯅꯃꯥꯟꯅꯕꯩꯅꯦ ꯍꯥꯏꯇꯥꯅꯦ
ꯍꯣꯡꯖꯨꯒꯤꯅꯤ ꯍꯥꯏꯗꯨꯗꯤ ꯑꯩ ꯅꯉꯣꯟꯗ
ꯅꯦꯉꯣꯟꯗ
ꯏꯃꯥꯟꯅꯕꯒꯤ ꯃꯌꯨꯝꯗ ꯆꯧꯁꯦꯅ ꯍꯥꯏꯕ ꯑꯗꯨꯗꯤ ꯆꯠꯂꯨꯔꯗꯤ ꯍꯣꯃꯣꯒꯤꯗꯨꯁꯨ ꯆꯪꯉꯛꯁꯦꯅ
ꯅꯨꯄꯤꯒꯤ ꯅꯪ ꯍꯥꯏꯔꯤꯁꯦ ꯅꯨꯄꯤꯒꯤ ꯄꯣꯠ ꯆꯩ ꯀꯩꯀꯥ ꯈꯔ ꯂꯩꯁꯤ ꯁꯤꯅꯤ ꯍꯥꯏꯁꯦ ꯑꯩꯅ ꯀꯩꯅꯣ ꯇꯧꯔ ꯈꯣꯠꯂꯛꯑꯒꯦ ꯑ ꯍꯧ ꯍꯧꯈꯤꯕ ꯂꯣꯏꯕ ꯎ ꯊꯨꯅꯤꯗ ꯕꯇꯔꯁꯦ ꯅꯪ ꯃꯅꯨꯡꯗ ꯄꯥꯝꯗꯤ ꯄꯥꯝꯃꯤ ꯗꯨꯀꯥꯟꯗꯣ
ꯏꯀꯥꯏꯔꯣ
ꯑꯩꯒꯤ ꯍꯧꯖꯤꯛꯀꯤ ꯍꯧꯖꯤꯛꯀꯤ ꯏꯔꯥꯁꯤꯗꯒꯤ ꯀꯥꯏꯕ ꯑꯗꯨ ꯐꯥꯎꯗꯣꯏꯁꯕ
ꯑꯗꯨꯔꯦ ꯍꯧꯁꯦ ꯑꯩꯁꯨ ꯅꯨꯄꯤꯤꯉ ꯀꯩꯅꯣ ꯄꯤꯅꯁꯨ ꯌꯥꯜꯂꯦ ꯑꯗꯨꯗꯤ ꯀꯥꯏ ꯁꯤꯖꯒꯣ ꯅ ꯑꯁ ꯈꯥꯟꯗꯗ
ꯍꯥꯏꯖꯤꯜꯂꯛ ꯄꯤ ꯑꯩꯩꯆ ꯗꯤ ꯇꯧꯕ ꯑꯃꯁꯨ
ꯍꯥꯥ
ꯄꯤ ꯍꯩ ꯗꯤ ꯇꯧꯕ ꯑꯃꯁꯨ ꯀꯦꯟꯖꯜꯂꯛꯑꯦꯕ
ꯀꯅꯥ ꯑꯣꯏꯗꯣꯏꯅꯣ ꯄꯤ ꯑꯩꯆ ꯗꯤ ꯇꯧꯕ ꯄꯤꯗꯕꯨ ꯀꯌꯥꯝ ꯐꯖꯗꯣꯏꯅꯣꯗ ꯑꯗꯨꯁꯨ ꯐꯤꯖꯤꯛꯁꯇ
ꯖꯤꯁ ꯀꯦ ꯁꯣꯁꯦꯜ ꯁꯥꯏꯟꯁ
ꯀꯩꯅꯣ ꯀꯩꯅꯣꯍꯣꯏ ꯑꯗꯨꯕ ꯉꯥꯛꯇꯧꯔꯒꯅꯤꯌꯦ ꯤꯖꯥ ꯍꯣꯏꯒꯨꯝꯕ ꯉꯥꯛꯇꯧꯗꯧ ꯃꯥꯂ
ꯑꯩ ꯋꯥꯔꯦ ꯄꯣꯏꯁꯝ ꯇꯥꯏꯅꯔꯦ ꯃꯤꯅꯔꯔ
ꯑ ꯅꯣꯏ ꯀ ꯅꯣ ꯑꯗꯣ ꯑꯩ ꯑꯦꯝ ꯌꯨ ꯗ ꯂꯥꯛꯀꯅꯤ ꯅꯣꯏ ꯐꯤꯖꯤꯛꯁꯀꯤꯗꯣ ꯑꯩ ꯑꯣꯇꯣꯒ꯭ꯔꯥꯐ ꯄꯥꯝꯃꯗꯤ ꯀ꯭ꯌꯨꯗ ꯂꯦꯞ
ꯎꯝ ꯎꯝ ꯅꯪ ꯑꯩ ꯌꯥꯎꯔꯤꯅꯦ ꯐꯉꯣꯏ ꯅꯪ ꯇꯥꯛꯀꯗꯗꯇꯥꯔꯣ ꯑꯩ
ꯑꯦꯟꯗꯤꯗ ꯁꯥꯕꯖ ꯃꯥ ꯍꯥꯏꯅꯦꯦꯝ ꯀꯩ ꯊꯥꯒꯠꯂꯛꯏꯄꯅꯤꯀꯣ ꯑꯦ ꯊꯧꯕꯥꯜ ꯃꯆꯥꯖ ꯉꯁꯤꯗꯩ ꯊꯧꯕꯥꯜ ꯂꯥꯛꯀꯅꯤ ꯑꯣꯇꯣꯒ꯭ꯔꯥ ꯄꯥ ꯑꯃꯗꯤ ꯀ꯭ꯌꯨꯗ ꯂꯦꯞꯂꯒ ꯀ ꯍꯥꯞꯄꯅꯤ
ꯃꯥꯗꯤ ꯃꯥꯗꯤ ꯑꯩ ꯈ꯭ꯋꯥꯏ ꯐꯖꯩ ꯍꯥꯏꯕ ꯃꯤꯗꯣ ꯆꯥꯝꯃꯉꯥ ꯀꯥꯞꯀꯅꯤ ꯀꯥꯞꯄ ꯋꯥꯅꯤꯗ
ꯑ ꯑꯗꯨꯗꯤꯤꯖꯥꯏꯒꯦꯗꯧꯀꯥ ꯄꯤꯅ ꯃꯑꯣ ꯄꯤꯅ ꯐꯥꯒꯤꯒ ꯃꯥꯜꯂꯒ ꯀꯩ ꯃꯤꯅꯤꯠꯁꯦ ꯇꯔꯥꯃꯥꯊꯣꯏ ꯐꯣꯔꯇꯤ ꯇꯨ ꯆꯠꯂꯦ ꯍꯧꯖꯤꯛꯐꯥꯎ ꯀꯛꯈꯤꯗꯣꯏꯁꯤ ꯀꯒꯤꯣ
ꯍꯥꯏꯗ ꯃꯁꯥ ꯂꯣꯝꯗ ꯀꯛꯆꯒꯦꯅꯤ ꯄꯣꯏꯟ ꯈꯔ ꯌꯥꯝꯗꯣꯏꯅꯤ
ꯑꯣ ꯍ ꯃꯣꯏ ꯂꯥꯏꯐ ꯏꯁꯇꯥꯏꯜꯁꯨ ꯑꯩꯣꯏ ꯂꯥꯏꯐ ꯏꯁꯇꯥꯏꯜꯁꯨ